ꯀꯌꯥꯝ ꯀꯨꯏꯔꯒ‌ꯦ ꯍꯜꯂꯥꯛꯄ ꯍꯝ ꯀꯌꯥꯝ ꯀꯨꯏꯔꯒꯦ ꯍꯜꯂꯛꯄ ꯄꯨꯡ ꯀꯌꯥ ꯍꯜꯂꯛꯏꯅꯣ
ꯑꯩ ꯏꯔꯨꯖꯕ ꯂꫭꯏꯔ ꯄꫭꯊꯥꯔꯝꯕꯅ‌ꯦ ꯃꯔꯤ ꯃꯈꯥꯏ ꯆꯠꯇꯣꯏꯅꯤ
ꯐꯔꯦ ꯐꯔꯦ ꯇꯨꯝꯗꯣꯏꯔꯣ
ꯇꯨꯝꯗꫭꯏꯅꯤ
ꯇꯨꯝꯗꫭꯏ ꯇꯧꯔꯤ ꯎꯝ ꯀꯩꯀꯩꯕꯨ ꯇꯧꯔꯛꯀꯦ ꯑꯥꯗ ꯆꯥꯛ ꯆꯥꯔꯛꯄꯣ ꯑꯥꯗ
ꯃꯇꯨꯝ ꯑꯍꯨꯝꯒꯅ‌ꯦ ꯑꯂꯨ ꯑꯃꯒ ꯎꯝ ꯑꯣꯛꯄ‍꯭ꯔꫭ ꯀꯣꯟꯅꯕ꯭ꯔꫭ
ꯃꯇꯨꯝ ꯑꯃ ꯈꯥꯑꯝꯃꯤ ꯍꯣꯔꯦꯟ ꯆꯠꯂꯝꯗꯥꯏ ꯆꯥꯅꯕ
ꯑꯁ ꯂꫭꯏꯔ‌ꯦꯍꯦ ꯃꯇꯨꯝ ꯑꯍꯨꯝꯗꯨꯗ ꯑꯃꯃꯨꯛ ꯈꯥꯛꯑꯝꯃꯤꯕ ꯍꯣꯔꯦꯟ ꯆꯠꯂꯝꯗꯥꯏꯗꯨꯗ ꯀꯩꯅꯣ ꯑꯗꯨꯗꯪ ꯁꯥꯏꯔ ꯆꯠꯈꯤꯗꯣꯏꯥꯔꯣ ꯀꯩꯅꯣꯕ ꯆꯥꯛ ꯈꯔꯒ ꯆꯥꯒꯤꯗꯣꯏꯔ
ꯑꯩ ꯆꯥꯛ
ꯂꫭꯏꯔ‌ꯦꯍ‌ꯦ ꯁꯔꯨ ꯌꯥꯝ ꯌꯥꯎꯗ꯭ꯔꯣ
ꯑꯩꯒꯤꯗꯤ ꯁꯥꯔꯨ ꯌꯥꯝ ꯌꯥꯎꯔꯝꯗꯦ ꯏꯁꯀꯤꯟꯒ ꯃꯇꯣꯡꯒ ꯏꯁꯀꯤꯟꯒ ꯃꯇꯣꯡꯒ
ꯎꯝ ꯁꯔꯨ ꯌꯥꯎꯕꯁꯨ ꯈꯔ ꯌꯥꯎꯒꯤꯃꯤ ꯍꯣꯏ ꯑꯗꯨ ꯃꯥꯗꯤ ꯕꯣꯏꯂꯔꯒꯤ ꯇꯥꯏꯞ ꯇꯧꯗꯕꯅꯦꯕ ꯁꯔꯨꯁꯨ ꯃꯌꯥꯝ ꯌꯥꯎꯕꯅꯦꯕ ꯃꯇꯣꯡꯁꯨ ꯌꯥꯎꯕ ꯁꯥꯏꯕ ꯉꯝꯕ ꯏꯁꯀꯤꯟꯒꯨꯝꯕꯁꯨ ꯄꯥꯛ ꯇꫭꯏꯌꯨ ꯏꯌꯥ ꯌꯥꯗꯕꯅꯤ
ꯏꯁꯀꯤꯟꯗꯨꯅꯤ ꯌꯥꯝ ꯍꯥꯎꯔꯤꯁꯤ
ꯍꯥꯎꯔꯤꯁꯤ ꯑꯗꯨ ꯇꯣꯏꯌꯨꯗꯤ ꯄꯥꯛ ꯌꯥꯗꯕꯅꯦꯕ ꯁꯥꯏꯗꯕꯤ ꯑꯗꯨꯝ ꯌꯣꯠꯁꯤꯟꯈ꯭ꯔꯕꯣ
ꯁꯥꯏꯍꯦ
ꯁꯥꯏꯍ‌ꯦ ꯍꫭꯏꯅ‌ꯦ ꯃꯍꯤꯗꯣ ꯍꯥꯎꯕꯅꯦ ꯊꯨꯝ ꯌꯥꯛꯄꯗꯣ ꯆꯥꯛ ꯆꯥꯛꯀ ꯆꯥꯔꯗꯤ ꯌꯥꯝ ꯀꯟ ꯌꯥꯛꯑꯝꯃꯣꯏ ꯅꯣꯏ ꯃꯥꯗꯤ ꯆꯥꯏ ꯍꯥꯏꯕ꯭ꯔꯣ ꯅꯣꯏꯕꯥ ꯅꯣꯏꯕꯥꯗꯤ ꯆꯥꯔꯝꯃꯔꯣꯏ
ꯎꯝ
ꯃꯣꯏ ꯁꯨꯡꯆꯥ ꯆꯥꯒꯅꯣ ꯍꯥꯏꯑꯣꯕ ꯅꯠꯇ꯭ꯔꯗꯤ ꯆꯥꯏꯌꯦ
ꯎꯝ
ꯄꯥꯏꯗꯦ ꯉꯁ ꯃꯩꯠ ꯀꯩꯅꯣ ꯀꯥꯎꯅ ꯌꯦꯟꯒꯨꯝꯕꯗꯤ ꯀꯩꯁꯨ ꯀꯥꯏꯗꯦ ꯐꯠ ꯇ꯭ꯔꯤꯁꯦ ꯕꯣꯏꯂꯔꯒꯨꯝꯅꯦꯕ ꯍꯪꯕꯥ ꯕꯣꯗꯔꯒꯨꯝꯕꯗꯤ ꯆꯥꯕ ꯐꯠꯇꯦꯕ ꯑꯗꯨꯒ ꯀꯦꯟꯒꯨꯝꯕ ꯃꯦꯇꯩ ꯌꯦꯟꯟꯒꯨꯝꯕꯗꯨꯗꯤꯅꯦ ꯃꯣꯏꯗꯤ ꯀꯩꯝ ꯀꯥꯏꯗꯦꯕ ꯃꯣꯏꯗꯤ ꯑꯐꯕ ꯀꯩꯅꯣꯅꯦꯕ ꯃꯣꯏꯗꯤ ꯕꯣꯏꯂꯔꯗꯨꯗꯤ ꯍꯤꯗꯥꯛ ꯃꯌꯥꯝ ꯍꯥꯞꯄꯗꯣ
ꯎꯝ
ꯑꯗꯨꯒꯤ ꯍꯥꯏꯕ ꯋꯥꯅꯤ ꯅꯣꯏ ꯕꯥ ꯆꯥꯏ ꯍꯥꯏꯗꯤ ꯀꯌꯥꯝ ꯆꯥꯔꯤꯕ ꯈꯪꯗꯦ
ꯆꯥꯏ ꯍꯥꯏꯌꯦ ꯃꯥ ꯌꯥꯝꯐꯥꯖꯅ ꯆꯥꯏ ꯍꯥꯏꯔ ꯑꯈꯣꯏꯃꯥ ꯅꯥ ꯆꯥꯒꯅꯣꯒꯥ ꯌꯥꯗꯦꯌꯦ ꯆꯠꯊꯣꯛꯇꯣꯒꯤ
ꯍꯥꯎꯏ ꯍꯥꯏꯕ꯭ꯔꯕ
ꯆꯖꯁꯥꯅꯨ
ꯅꯣꯏꯅꯎꯄꯥꯗꯤ
ꯃꯥꯏꯖꯨ
ꯍꯥꯥ ꯅꯣꯏꯅꯥꯎꯄꯥꯗꯤ
ꯅꯣꯏ ꯅꯎꯄꯥꯗꯤ
ꯂꯥꯏꯕꯦꯔꯤ ꯆꯈ꯭ꯔꯦ ꯍꯥꯏꯕ ꯃꯥ ꯆꯪꯉꯝ ꯅꯤꯅ ꯆꯪ
ꯑꯗꯨꯗꯪ ꯂꯦꯝꯕ꯭ꯔꯣ
ꯅꯪ ꯈꯥꯏꯗꯗꯪꯕ꯭ꯔꯣ ꯅꯣꯏ ꯍꯥ
ꯑꯩꯈꯣꯏ ꯍꯦꯟꯖꯥꯡ ꯊꯣꯡꯗ꯭ꯔꯦꯕꯥꯀꯣ
ꯍꯣꯡꯗ꯭ꯔꯦ
ꯑꯥ ꯎꯝ
ꯀꯥ ꯍꯦꯟꯅ ꯇꯥꯗ꯭ꯔꯦ ꯅꯪ ꯄꯦꯟ ꯃꯈꯣꯡ ꯉꯥꯛꯇꯪ ꯉꯥꯏꯔꯦ ꯅꯪ ꯆꯥꯔꯕꯣ ꯆꯥꯗ꯭ꯔꯤꯌꯦ ꯌꯦꯟ ꯌꯥꯝ ꯀꯟꯅ ꯊꯣꯡꯉꯤꯌꯦ ꯆꯥꯗ꯭ꯔꯤꯌꯦ ꯌꯥꯝ ꯀꯟꯅ ꯊꯣꯡꯉꯤ ꯍꯥꯏꯕ
ꯑꯍꯥꯎ ꯆꯥ ꯂꯩꯔꯦ
ꯌꯦꯟ ꯁꯤꯗ ꯀꯩꯅꯣ ꯃꯩꯇꯩ ꯌꯦꯟ ꯐꯖꯕ ꯑꯃ ꯂꯧꯁꯜꯂꯨꯔꯦ ꯑꯗꯨꯒ ꯁꯦꯝꯃꯦ ꯑꯗꯨꯒ ꯌꯥꯝ ꯀꯟ ꯊꯣꯡꯉꯤ
ꯃꯩꯇꯩ ꯌꯦꯟ ꯀꯦ ꯖꯤ ꯑꯅꯤ ꯃꯈꯥꯏ ꯇꯥꯕ ꯂꯨꯄꯥ ꯂꯤꯁꯤꯡ ꯑꯃꯒ ꯆꯅꯤꯄꯥꯟꯃꯨꯛ ꯇꯥꯕ ꯑꯃ ꯂꯧꯁꯤꯜꯂꯨꯔꯦ ꯑꯁꯤꯗꯒꯤ
ꯍꯣꯏ ꯍꯣꯏ ꯍꯣꯏ ꯍꯣꯏ ꯊꯖꯔꯒꯦ ꯎꯝ
ꯀꯂꯦꯖꯥ ꯃꯈꯀꯟ ꯃꯦꯠꯊꯔꯅꯤ ꯎ ꯃꯣꯛꯀꯥ ꯇꯧꯔꯒ
ꯎꯝ ꯎꯝ
ꯃꯈꯣꯡꯒ ꯇꯧꯔ ꯆꯥꯗꯥꯔꯅꯤ
ꯑꯣ ꯍꯣ
ꯍꯥꯥ
ꯅꯋꯥ ꯂꯧꯗꯦ
ꯅꯋꯥ ꯂꯧꯗꯦ ꯅꯪ ꯐ‌ꯦꯟ ꯃꯈꯣꯟ ꯌꯥꯝ ꯍꯧꯅ ꯇꯥꯏꯌꯦ ꯉꯍꯥꯛꯇꯪ ꯃꯨꯠꯀꯤ ꯃꯨꯊꯠꯂꯣ ꯃꯈꯣꯟꯗ‌ꯣ ꯌꯥꯝ ꯍꯧꯋꯦ
ꯎꯝ
ꯍꯥꯥ ꯅꯣꯡꯊꯤ ꯃꯪꯗ꯭ꯔꯣ
ꯃꯡꯉ‌ꯦ
ꯍꯥ ꯀ ꯍꯥꯏꯅꯣ ꯄꯤꯛꯅ ꯇꯥꯒ꯭ꯔꯦ ꯍꯥ‌ ꯅ‌ꯣꯡꯊꯤ ꯃꯪꯗ꯭ꯔꯥ ꯍꯥꯏꯕ ꯁꯤꯗ ꯅꯣꯡ ꯌꯥꯝ ꯀꯟꯅ ꯇꯥꯔꯤꯌꯦ
ꯃꯡꯉ‌ꯦ ꯈ‌ꯣꯏ
ꯁꯤꯗ ꯌꯥꯝ ꯀꯟꯅ ꯇꯥꯔꯤ ꯂ‌ꯦꯟ ꯂ‌ꯦꯟꯌꯠ ꯂ‌ꯦꯟ ꯌꯥꯎꯋꯦꯕ ꯀꯣ ꯂꯦꯟꯗꯣ ꯑꯃ ꯕꯣꯜ ꯐꯨꯠꯕꯣꯜ ꯀꯥꯎꯅꯕ ꯕꯣꯜꯗꯣ ꯑꯗꯨꯃꯨꯛ ꯆꯥꯎꯋꯤ ꯂꯦꯟꯗꯣ
ꯀꯡꯗ꯭ꯔ‌ꯦ ꯇꯥꯅꯤꯡꯗ꯭ꯔ‌ꯦ
ꯇꯥꯔꯤ ꯍꯣꯔꯦꯟ ꯐꯣꯇꯣ ꯊꯥꯕꯤꯔꯛꯀꯦ ꯌ‌ꯦꯡꯉꯣ ꯑꯗꯨꯃꯥꯏ ꯆꯥꯎꯕ ꯃꯌꯥꯝ ꯇꯥꯔꯤ ꯍꯧꯖꯤꯛ
ꯔ‌ꯦꯟ ꯇꯥꯏꯑꯦꯕ
ꯎꯝ ꯄꯨꯡ ꯑꯅꯤ ꯇꯥꯁꯤꯜꯂꯛꯄꯁꯦ ꯉꯥꯏ ꯉꯝꯗ ꯆꯦꯜꯂꯛꯏꯅꯤꯅꯦ
ꯕꯣꯏꯂ‌ꯦꯁ ꯕ‌ꯣꯏꯂ꯭ꯔ ꯊ‌ꯣꯡ
ꯕꯣꯏꯂ꯭ꯔ ꯅꯠꯇ‌ꯦꯃꯤ ꯃꯩꯇꯩ ꯌ‌ꯦꯟꯅ‌ꯦꯃꯤ
ꯎꯝ ꯅꯋꯥ ꯂꯧꯗꯦ
ꯑꯗꯨꯒ ꯑꯃꯨꯛ ꯍꯥꯞꯄꯛꯑꯒ‌ꯦꯅ‌ꯦ
ꯑꯈ‌ꯣꯏꯔ‌ꯣꯝ ꯄ‌ꯣꯇꯨꯒꯜꯒ
ꯎꯝ
ꯀꯩꯅ‌ꯣꯒ ꯄꯩꯁꯥ ꯊꯥꯅꯁꯦ
ꯍꯥ‌ ꯀꯩꯅꯣ ꯄꯩꯁꯥ ꯊꯥꯅꯒ‌ꯦꯗꯤ ꯀꯩꯅꯣ ꯄꯩꯁꯥ ꯊꯥꯅꯁꯤꯗꯤ ꯀꯩꯅꯣ ꯕꯣꯜꯂ‌ꯣ ꯀ‌ ꯀꯅꯥ ꯀꯅꯥ ꯂꯩ ꯍꯥꯏꯅꯣ
ꯄ‌ꯣꯁꯤꯌꯥꯒ ꯄ‌ꯣꯇꯨꯒꯜꯒ
ꯏꯁ ꯀꯣꯔꯁꯤꯌꯥꯗ ꯊꯥꯒꯦꯅꯦ ꯍ‌ꯦꯛ ꯊꯥꯒꯦꯅꯦ ꯀꯣꯔꯤꯌꯥꯗ ꯌꯥꯏꯅꯦ ꯊꯥꯅꯖꯤꯅꯦ ꯆꯉ꯭ꯋꯥ ꯆꯉ꯭ꯋꯥ
ꯎꯝ ꯎꯝ ꯆꯍꯨꯝ
ꯅꯪ ꯀꯩꯗ ꯊꯥꯒꯦ ꯍꯥꯏꯅꯣꯕ ꯄꯣꯔꯇꯨꯒꯜꯗ ꯌꯥꯏ ꯌꯥꯏ ꯄꯤꯔꯛꯇꯕꯗꯤ ꯌꯥꯔꯣꯏꯀꯣ ꯄꯩꯁꯥ ꯌꯥꯎꯗꯦ ꯈꯣꯠꯇꯦꯅ ꯅꯠꯇꯦ ꯍꯥꯟꯅ ꯀꯥꯞꯆꯔꯛꯑꯣ ꯅꯠꯇꯦ ꯄꯤꯔꯛꯇꯕꯗꯤ ꯌꯥꯔꯣꯏ ꯄꯩꯥꯁꯥ ꯌꯥꯎꯗꯦ ꯈꯣꯠꯇꯦꯅ
ꯑꯩꯗꯤ ꯗꯨꯃꯥꯏ ꯇꯧꯗꯦ
ꯃꯤꯒꯤ ꯊꯥꯖꯕ ꯃꯥꯡꯍꯟꯕ ꯇꯧꯕ ꯌꯥꯠ ꯌ ꯌꯥꯔꯣꯏꯀꯣ
ꯑꯩ ꯑꯗꯨꯃꯥꯏꯟ
ꯅꯪ ꯗꯥꯏꯔꯦꯛ ꯀꯥꯅꯤ ꯈꯪꯉꯗꯤ ꯈꯔ ꯆꯥꯎꯅ ꯊ‌ ꯊꯥꯎ ꯀꯩꯅꯣ
ꯎꯝꯍꯨꯝ
ꯄꯣꯗꯧ ꯃꯥꯜꯂꯤꯔꯕ
ꯈꯟꯗꯕ ꯈꯤꯇꯪꯗꯤ ꯋꯥꯠꯂꯤꯗꯅ
ꯑꯁ ꯂꯣꯔꯦ ꯀꯦꯖꯤ ꯑꯃ ꯂꯧꯁꯤꯜꯂꯨꯔꯦ ꯌꯦꯟ ꯑꯗꯨꯒ ꯃꯣꯔꯣꯛ ꯀꯌꯥꯝ ꯍꯥꯞꯄꯣꯏꯗ ꯉꯁꯥꯏ ꯃꯣꯔꯣꯛ ꯃꯣꯔꯣꯛ ꯃꯥ ꯆꯥꯒꯅꯨꯗꯤ ꯍꯥꯏꯗꯦꯕ ꯗꯥ ꯍꯥꯏꯕꯗꯣ ꯎꯝ
ꯎꯝ
ꯃꯣꯔꯣꯛꯀꯨꯝꯕ ꯊꯥꯎꯒꯨꯝꯕ ꯑꯗꯨꯝ ꯆꯥꯎ ꯌꯨꯝꯒꯤꯗꯤ ꯑꯗꯨꯝ ꯆꯥꯎꯗꯣ ꯈꯤꯇꯪ ꯂꯥꯏꯠ ꯑꯣꯏꯅ ꯆꯥꯎ ꯍꯥꯏꯕ ꯋꯥꯅꯦ ꯃꯥꯏ ꯈꯨꯍꯥꯏꯗꯣ ꯌꯥꯝ ꯀꯟꯅ ꯆꯥꯒꯅꯨ ꯍꯥꯏꯕꯋꯅꯦꯕ ꯄꯨꯔꯥ ꯆꯥꯒꯅꯣꯗꯤ ꯍꯥꯏꯗꯦꯕ ꯃꯥꯅ ꯍꯥꯏꯕꯗꯣ
ꯍꯜꯂꯣ
ꯎꯝ ꯆꯥꯢ ꯆꯥꯢ ꯑꯩ ꯂꯣꯢ ꯆꯥꯏ
ꯇꯥꯕ꯭ꯔꯥ ꯌꯥꯎꯗ꯭ꯔꯦ ꯀꯥꯏꯗꯩꯩ ꯄꯩꯁꯅꯣ ꯎꯝ ꯀꯣꯀꯣꯗꯤ ꯒꯥꯔꯤ ꯑꯃꯥ ꯂꯧ ꯂꯩꯔꯝꯃꯦ
ꯑꯃꯥꯇꯪ ꯊꯥꯗꯣꯏꯅꯤꯀꯣ
ꯀꯣꯀꯣꯗꯤ ꯒꯥꯔꯤ ꯑꯃ ꯂꯧ ꯂꯧ ꯂꯩꯔꯝꯃꯦ ꯄꯩꯁꯥ ꯐꯪꯕꯗꯨꯅ
ꯂꯧꯏ ꯐꯥꯒꯤ ꯅꯠꯇꯤꯌꯦ
ꯍꯝ ꯍꯝ ꯀꯩꯗꯩ
ꯈꯣꯡꯅ ꯌꯥꯝ ꯀꯟꯅ ꯢꯜꯂ ꯊꯧ ꯁꯥꯟꯅꯔꯤ
ꯂꯨꯄꯥ ꯆꯥꯍꯨꯝ ꯃꯨꯛꯇꯤ ꯄꯤꯔꯝꯗꯧ ꯃꯥꯜꯂꯦ ꯃꯥꯏꯁꯤ
ꯑꯇꯣꯞꯄꯁꯨ ꯊꯥꯅꯁꯦ ꯍꯥꯏꯔꯣ ꯅꯪ ꯍꯥꯏꯁꯦ ꯍꯥꯥ
ꯑꯩ ꯌꯦꯡꯉꯣꯁꯦ ꯑꯇꯣꯞꯄꯗꯤ ꯌꯦꯡꯅꯤꯡꯗꯦꯕ ꯎꯝ
ꯂꯥꯛꯈ꯭ꯔꯥꯕ ꯑꯃꯗꯣ
ꯁꯤ ꯂꯣꯏꯔꯒ ꯍꯜꯂꯣ
ꯍꯥꯎ
ꯌꯦꯟ ꯊꯣꯡꯉꯒ ꯃꯆꯨ ꯂꯩꯔꯝꯗꯗꯅ ꯃꯆꯨ ꯍꯥꯞꯇꯕꯤ ꯆꯥꯔꯁꯤ ꯇꯧꯅꯔꯕꯅꯤꯗꯨ ꯈꯪꯗꯦ ꯃꯣꯏ ꯃꯆꯨ ꯍꯥꯞꯇꯕꯤ ꯆꯥꯕ ꯇꯟꯅꯕ ꯌꯥꯎꯃꯜꯂꯦ
ꯃꯤ ꯀꯌꯥ ꯆꯗꯣꯏꯅꯣ
ꯑꯩꯈꯣꯏ ꯃꯔꯤ ꯆꯥꯅꯤ ꯑꯩꯗꯤ ꯌꯥꯝ ꯆꯔꯣꯏꯗ
ꯑꯦꯛꯖꯥꯝꯗ ꯑꯩ ꯃꯅꯤꯡꯗ ꯐꯝꯕ ꯏꯃꯥꯟꯅꯕ ꯑꯃ ꯂꯩꯌꯦꯕ ꯑꯩꯒ ꯑꯃꯨꯛꯍꯟꯅꯗꯤ ꯇꯤꯟꯅꯗꯦ ꯑꯩꯒꯤ ꯃꯅꯤꯡꯗ ꯐꯝꯕ ꯍꯥꯏꯁꯦ ꯃꯥ ꯑꯩ ꯃꯅꯤꯡ ꯇꯥꯏꯅꯦꯕ ꯑꯗꯣ
ꯑꯩꯒꯤ ꯃꯅꯤꯡꯗ ꯋꯥꯜ ꯑꯃ ꯉꯥꯛꯑ ꯂꯩꯕ ꯋꯥꯜ ꯉꯥꯛꯄ ꯍꯥꯏꯗꯤ ꯑꯈꯣꯏꯒꯤ ꯄꯤꯂ꯭ꯔ ꯍꯩꯕꯒꯤ ꯋꯥꯜ ꯂꯤꯊꯣꯔꯛꯄꯥꯗꯣ ꯈꯪꯕ꯭ꫪꯥ ꯈꯔꯥ ꯏꯟꯊꯣꯔꯛꯄꯗꯣ ꯈꯪꯕ꯭ꯔꯥꯕ ꯑꯩ ꯍꯥꯏꯁꯦ ꯈꯪꯉꯦ ꯑꯗꯨꯃꯥꯏꯅ ꯊꯣꯛꯂꯛꯄ ꯑꯣꯏꯕꯒꯤ ꯃꯥꯏ ꯕꯦꯟꯁꯇꯣ ꯑꯗꯨꯏ ꯄꯤꯜꯂꯔꯗꯨꯅ ꯈꯟꯒ꯭ꯔꯦꯕ ꯃꯥꯏꯗꯣ ꯈꯤꯇꯪ ꯒꯦꯞꯇꯣ ꯂꯩꯅꯒ꯭ꯔꯦꯗꯅ ꯑꯗꯨꯅ ꯑꯩꯉꯣꯟꯗꯒꯤ ꯁꯤꯟꯕꯗꯣ ꯃꯥꯗꯣ ꯌꯥꯗ꯭ꯔꯦꯕ ꯑꯗꯨꯒꯤ ꯃꯃꯥꯡꯁꯨ ꯕꯦꯛ ꯆꯥꯏꯌꯦꯕ ꯅꯨꯉꯥꯏꯇꯗꯅ ꯑꯩ ꯍꯟꯗꯛꯇꯤ ꯃꯥꯗꯣ ꯍꯟꯗꯛꯇꯤ ꯃꯤ ꯈꯔ ꯇꯣꯛꯅꯈꯤꯕꯒꯤ ꯑꯩꯅ ꯕꯦꯟꯁꯇꯣ ꯁꯤꯇꯤꯡ ꯑꯦꯔꯦꯟꯁꯃꯦꯟꯗꯣ ꯈꯔ ꯁꯦꯝꯗꯣꯔꯛꯇꯧ ꯃꯥꯟꯕ ꯑꯗꯣ ꯀ ꯀꯅꯣ ꯑꯈꯣꯏ ꯈꯣꯏꯒꯤꯗꯨꯗꯤ ꯑꯗꯨꯝ ꯁꯦꯝꯗꯣꯛꯑꯔꯣꯏꯕ ꯑꯈꯣꯏ ꯔꯣꯜ ꯅꯝꯕꯔ ꯑꯍꯥꯟꯕꯩ ꯇꯔꯥꯃꯨꯛꯇꯣ ꯑꯗꯨꯗ ꯁꯦꯝꯗꯣ ꯁꯦꯝꯗꯣ ꯁꯦꯝ ꯁꯦꯝ ꯁꯦꯝꯗꯣꯛꯀꯗꯧ ꯃꯥꯟꯗꯦ ꯍꯥꯟꯅꯩ ꯇꯥꯏꯞꯇ ꯗꯨꯝ ꯇꯥꯗꯧ ꯃꯥꯜꯂꯦ ꯑꯩꯗꯤ ꯑꯗꯨꯝ ꯁꯦꯝꯗꯣꯛꯇꯣꯏꯅꯦꯅ ꯋꯥꯈꯜꯗꯗꯨꯝ ꯍꯟꯗꯛꯇꯤ ꯊꯪꯅꯔꯅꯤ ꯗꯨꯝ ꯂꯩ ꯂꯩꯔꯝꯕ ꯑꯗꯨꯅ ꯍꯟꯗꯛꯁꯨ ꯑꯗꯨꯝ ꯁꯦꯝꯗꯣꯛꯇꯧ ꯃꯥꯟꯗꯦ ꯅꯠꯇꯦꯗ ꯑꯗꯨꯏꯁꯨ ꯁꯨꯝ ꯀꯥꯕꯛ ꯀꯥꯕꯛ ꯁꯤꯟꯅꯅꯤ ꯃꯤ ꯕꯦꯛ ꯆꯥꯕꯗꯨ ꯄꯥꯁ ꯇꯧꯔꯗꯤ ꯅꯨꯡꯉꯥꯏꯗꯅ ꯃꯥꯗꯣ ꯍꯧꯖꯤꯛ ꯂꯥꯛꯑꯝꯕꯅꯦꯕ ꯑꯩ ꯋꯥꯈꯜꯗꯅ ꯊꯪꯅꯗꯧ ꯃꯥꯜꯂꯝꯕꯅꯤ ꯑꯗꯣ ꯍꯟꯗꯛꯁꯨ ꯊꯪꯅꯔꯔꯣꯏ ꯎꯄꯥꯏ ꯂꯩꯇꯦ ꯃꯥ ꯄꯥꯖꯔꯒꯅ ꯄꯥꯖꯔꯦ ꯄꯥꯖꯗ꯭ꯔꯒꯅ ꯕꯦꯛ ꯆꯥꯖꯔꯦ
ꯍꯥꯥ
ꯂꯥꯏꯔꯤꯛ ꯄꯥꯅꯤꯡꯗ꯭ꯔꯗꯤ ꯆꯥꯔꯦꯗꯅ
ꯍꯣꯏꯅꯦ ꯑꯩ ꯄꯥꯔꯤ ꯁꯨꯃꯥꯏꯅ ꯄꯥꯕ ꯀꯅꯥꯝ ꯌꯥꯎꯔꯝꯗꯦ
ꯍꯥꯥ
ꯅꯪꯅ ꯏꯍꯩ ꯍꯩꯌꯦꯕ
ꯍꯦꯟꯕꯩ ꯋꯥ ꯅꯠꯇꯕ ꯃꯤꯗꯨ ꯀꯌꯥ ꯄꯥꯅꯕ ꯍꯧꯗ꯭ꯔꯤꯕ ꯑꯩꯕꯨꯗꯤ ꯇꯦꯟꯁꯟꯗꯣ ꯌꯥꯝ ꯂꯩꯕꯅꯤꯅ ꯈꯔ ꯄꯥꯕ ꯋꯥꯅꯤꯗꯅ
ꯍꯣꯏ ꯑꯗꯨꯒꯨꯝꯕ ꯈꯔ ꯂꯩꯕꯒꯤ ꯑꯩꯕꯨꯗꯤ ꯈꯔ ꯀꯟꯅ ꯄꯥꯕ ꯋꯥꯅꯤ ꯑꯇꯣꯞꯄꯗꯤ ꯀꯌꯥ ꯄꯥꯅꯗꯦꯕ
ꯀꯩꯗꯧꯔꯝꯃꯤꯅꯣ ꯐꯦꯁꯕꯨꯛ ꯄꯥꯏꯔꯣ
ꯕꯣꯜ ꯀꯩꯅꯣ ꯁꯅꯔꯝꯕꯅꯤ
ꯁꯤꯏꯁ
ꯒꯦꯝ ꯁꯥꯟꯅꯩ ꯍꯥꯏꯔꯣ ꯑꯇꯥꯄꯣꯒꯤꯗꯣ ꯄꯩꯁꯥꯗꯣ ꯑꯩ ꯀꯩꯅꯣ ꯇꯧꯔꯦꯕ ꯃꯥꯂꯦꯝꯒꯤ ꯍꯥꯟꯅ ꯂꯧꯊꯣꯛꯈꯤꯑꯦꯕꯀꯣ ꯄꯦꯄꯥꯜꯗꯣ ꯑꯗꯨꯒꯤ ꯄꯦꯄꯥꯜꯗꯣ ꯑꯩꯉꯣꯟꯗ ꯑꯃꯗꯨꯖꯨ ꯃꯥꯏ ꯑꯦꯀꯥꯎꯟꯗ ꯑꯗꯨꯝ ꯍꯥꯞꯆꯤꯜꯂꯒꯦ ꯇꯧꯕ ꯑꯗꯨꯒꯤ ꯇꯧꯒꯤꯕꯅꯦꯕ ꯑꯗꯣ ꯈꯪꯗꯦ ꯄꯩꯁꯥ ꯆꯪꯉꯛꯇ ꯂꯩꯔꯦ ꯍꯥꯏꯕ ꯆꯪꯉꯛꯑꯒ ꯅꯨꯃꯤꯠ ꯅꯤ ꯍꯨꯝꯅꯤꯃꯨꯛ ꯂꯩꯔ ꯄꯩꯁꯥꯗꯣ ꯑꯃꯨꯛ ꯆꯪꯉꯛꯇꯣꯏꯅꯦꯕ ꯑꯦꯀꯥꯎꯟꯗ ꯄꯩꯁꯥꯗꯣ ꯍꯥꯟꯅ ꯄꯦꯄꯥꯜꯗ ꯍꯥꯞꯆꯤꯟꯒꯔꯕ ꯃꯇꯨꯡ ꯍꯥꯞꯆꯤꯟꯒꯔ ꯍꯥꯟꯅ ꯍꯥꯞꯆꯤꯟꯗꯨꯏꯅꯦꯕ ꯍꯥꯞꯆꯤꯜꯂꯁꯨ ꯁꯤꯗ ꯍꯥꯞꯆꯤꯟꯕꯁꯦ ꯍꯥꯞꯆꯜꯂꯦꯅ ꯍꯥꯟꯅ ꯂꯥꯛꯇꯣꯏꯅꯦ ꯑꯗꯣ ꯍꯥꯞꯆꯤꯟ ꯍꯥꯞꯆꯤꯟꯂꯦꯅ ꯂꯥꯛꯄꯗꯣ ꯃꯥꯗꯤ ꯍꯦꯛ ꯍꯞꯆꯟꯕ ꯀꯦꯁ ꯑꯥꯏꯠ ꯂꯩ ꯇꯧꯕꯒ ꯑꯗꯨꯝ ꯆꯪꯉꯛꯑꯦ ꯍꯥꯏꯕꯅꯦꯕ ꯑꯩꯒꯤꯗꯤ ꯆꯪꯉꯛꯇꯦ ꯍꯥꯏꯕꯑꯗꯨꯏꯗꯣ ꯃꯥꯏ ꯑꯦꯀꯥꯎꯟ ꯇꯧꯕꯅꯦꯕ ꯇꯧꯕꯕꯨꯗꯤ ꯑꯗꯨꯏꯗꯣ ꯆꯪꯉꯛꯑꯗꯤ ꯂꯨꯄꯥ ꯆꯥꯝꯃꯉꯥꯃꯨꯛꯅꯤ ꯐꯪꯗꯣꯏꯁꯦ ꯒꯥꯔꯤ ꯑꯃ ꯂꯧꯍꯧ ꯒꯥꯔꯤ ꯑꯃ ꯂꯩꯍꯧ ꯌꯥꯔꯦ ꯑꯗꯨ ꯐꯪꯉꯗꯤ
ꯊꯧ ꯁꯥꯟꯅ ꯌꯥꯔꯦ
ꯊꯧꯁꯥꯟꯅ ꯌꯥꯔꯦ ꯑꯃ ꯂꯩꯍꯧ ꯌꯥꯅꯤ
ꯎꯝ
ꯊꯝꯃꯒꯦ ꯍꯣꯔꯦꯟ ꯉꯍꯛ ꯂꯩꯔ ꯑꯃꯨꯛ ꯍꯥꯏꯔꯛꯀꯦ ꯏꯟꯁꯥꯡ ꯊꯣꯡꯕꯁꯨ ꯈꯔ ꯌꯥꯎꯔꯨꯒꯦ
ꯎꯝ
ꯇꯨꯝꯃꯗꯣꯏꯔꫭ ꯅꯪ ꯍꯣ ꯍꯣꯏ ꯑꯩ ꯍꯥꯏꯔꯛꯇ꯭ꯔꯁꯨ ꯅꯪ ꯍꯣꯔꯦꯟ ꯀꯩꯅꯣ ꯇꯧꯔꯝꯗꯥꯏꯗ ꯍꯥꯏꯔꯝꯃꯣ ꯆꯠꯂꯝꯗꯥꯏꯗ ꯍꯥꯏꯔꯝꯃꯣ